ꯇꯥꯔꯕ
ꯇꯥꯔꯦꯗꯔ
ꯑꯩꯉꯣꯟꯗꯒꯤ ꯌꯥꯗꯣꯢꯅꯦꯀꯣ
ꯀꯩꯒꯤꯅꯣ
ꯈꯪꯗꯤꯌꯦ ꯀꯅꯦꯛꯁꯟ ꯌꯥꯗꯕꯩꯔꯥ ꯀꯩꯅꯣ
ꯎꯝ ꯑꯁꯤ ꯂꯣꯏꯔꯒꯀꯣ ꯑꯩ ꯖ꯭ꯋꯥ ꯆꯥꯏꯊꯔ ꯑꯗꯨꯒ ꯍꯥ
ꯅꯪ ꯏꯔꯨꯖꯔꯛꯈꯤꯒꯦ ꯍꯥꯢꯔꯣ
ꯏꯨꯖꯕ ꯍꯥꯏꯁꯦ ꯑꯩ ꯍꯨꯃꯥꯡ ꯌꯥꯝ ꯊꯣꯛꯑꯦ ꯈꯤꯇꯪ ꯆꯥꯏꯊꯔꯛꯀꯦ ꯇꯧꯕ
ꯑꯣ ꯌꯥꯅꯤ ꯌꯥꯅꯤ ꯉꯜꯂꯤꯌꯦ ꯀꯩꯁꯨ ꯊꯦꯡꯗꯔꯤꯌꯦ ꯉꯔꯥꯡ ꯀꯣꯛ ꯆꯈ꯭ꯔꯕ ꯅꯠꯇ꯭ꯔꯣ ꯉꯔꯥꯡ ꯉꯟꯅ ꯍꯜꯂ ꯉꯔꯥꯡ ꯑꯣꯢ ꯃꯥꯜꯂꯦ
ꯉꯔꯥꯡ
ꯎꯝ ꯂꯨꯖꯔꯛꯑꯣ ꯌꯥꯅꯤ ꯀꯩꯁꯨ ꯀꯥꯏꯗꯦ
ꯎꯝ
ꯈꯣꯃꯥꯅ ꯀꯔꯤ ꯍꯩꯔꯛꯄꯅꯣꯌꯦ ꯄꯩꯁꯥ ꯊꯧ ꯆꯠꯄꯗꯣ ꯑꯩꯅ ꯉꯁ ꯍꯥꯏꯔꯦ ꯉꯁꯥꯏꯅ ꯑꯃꯨꯛ ꯄꯨꯡ ꯃꯥꯄꯜꯗ ꯍꯥꯏꯔꯗ꯭ꯔꯥ ꯄꯨꯡ ꯃꯥꯄꯟ ꯇꯔꯥ ꯑꯗꯨꯋꯥꯏꯗ ꯀꯥꯄꯛꯀꯅꯤ ꯍꯥꯏꯔꯦ ꯍꯧꯖꯤꯛꯅ ꯑꯃꯨꯛ ꯄꯨꯡ ꯀꯩꯅꯣꯗ ꯍꯩꯔꯛꯏꯗꯨ ꯎꯔꯦꯗꯅ ꯑꯍꯨꯝ ꯑꯗ꯭ꯋꯥꯏ ꯋꯥꯏ ꯀꯥꯞꯄꯀꯅꯤ ꯑꯗꯨꯝ ꯑꯩꯈꯣꯏꯁꯦ ꯊꯧ ꯂꯥꯛꯄꯒꯤ ꯇꯥꯏꯞ ꯑꯗꯒ ꯑꯉꯥꯎꯕ ꯇꯥꯍꯟꯗ꯭ꯔꯥ
ꯎꯝ
ꯃꯔꯤ ꯍꯦꯜꯂꯕ
ꯂꯣꯏꯗ꯭ꯔꯤ
ꯈꯣꯢ ꯆꯦꯖꯤꯖꯨ ꯀꯟꯅ ꯀꯣꯜ ꯀꯁꯜꯂꯛꯄꯤꯅꯤꯀꯣ
ꯍꯥꯥ
ꯈꯣꯢ ꯆꯦꯁꯨ ꯀꯟꯅ ꯀꯣꯜ ꯇꯧꯁꯤꯜꯂꯛꯄꯤꯅꯦꯕ ꯅꯨꯡꯉꯥꯏꯔꯤ ꯅꯨꯡꯉꯥꯏꯔꯤ ꯅꯨꯡꯉꯥꯏꯔꯤ ꯇꯥꯔꯦ
ꯅꯨꯡꯉꯥꯏꯔꯤ ꯇꯥꯔꯦ ꯃꯥꯅ ꯉꯁꯥꯏꯅ ꯑꯃꯨꯛ ꯂꯨꯄꯥ ꯂꯥꯈ ꯑꯃ ꯍꯦꯟꯅ ꯆꯪꯒ꯭ꯔꯦ ꯍꯥꯏꯗ꯭ꯔꯥ ꯃꯣꯏ ꯂꯩꯌꯦꯡꯕꯗ ꯍꯧꯖꯤꯛꯅ ꯑꯃꯨꯛ ꯑꯅꯤ ꯑꯅꯤ ꯆꯪꯉꯦ ꯍꯥꯏꯔꯛꯢꯗꯨ ꯎꯔꯦꯗꯅ ꯃꯆꯤꯟꯗꯣ ꯌꯦꯡꯉꯣꯅꯦ ꯀꯌꯥ ꯊꯤ ꯍꯩꯒ꯭ꯔꯕ ꯀꯌꯥꯗ ꯃꯀꯣꯛ ꯃꯥ ꯃꯣꯏ ꯃꯕꯨꯛ ꯁꯤ ꯃꯔꯝ ꯆꯠ ꯑꯃ ꯇꯧꯋꯦ ꯌꯥꯝ ꯍꯩꯅꯗꯦꯕꯣ
ꯅꯪ ꯄꯁꯥꯗꯣ ꯄꯤꯔꯛꯑꯣ ꯑꯩ ꯄꯩꯁꯥ ꯁꯤꯖꯤꯟꯅ ꯂꯩꯇꯦ ꯍꯥꯢꯌꯣ ꯍꯥꯢꯕ ꯅꯠꯇ꯭ꯔꯣ ꯑꯩꯅ ꯉꯁꯥꯢ ꯅꯠꯇꯦꯗ ꯚꯤꯛꯇꯣꯔꯤꯌꯥꯕꯨꯅꯤ
ꯑꯩ ꯑꯩꯈꯣꯢ ꯑꯗꯨꯅ ꯑꯈꯣꯢ ꯃꯥꯅ ꯍꯥꯏꯕ ꯑꯗꯨꯃꯥꯏꯅ ꯆꯠꯂꯣ ꯍꯥꯏꯕ ꯑꯩꯅꯀꯣ ꯃꯣꯏ ꯃꯣꯏ ꯃꯁꯛꯇꯣ ꯎꯔꯀꯥꯟꯗ ꯏꯁꯥꯖꯦ ꯌꯥꯝ ꯍꯩꯅꯔꯛꯇꯕꯗꯣ ꯀꯔꯤꯝ ꯊꯋꯥ ꯁꯥꯗꯦ ꯍꯥꯏꯕ ꯈꯪꯉꯕ꯭ꯔꯥ ꯁꯥꯎꯅꯤꯡꯉꯦ ꯌꯥꯝꯅ
ꯑꯃꯒꯣ ꯆꯅꯤꯄꯥꯟ ꯅꯠꯇꯔꯣ
ꯑꯪ ꯑꯃꯒ ꯆꯅꯤꯄꯥꯟꯅꯦ ꯆꯃꯥꯄꯟꯅꯦꯕꯀꯣ ꯍꯥꯟꯅꯒꯤ ꯆꯃꯥꯄꯟꯒ ꯀꯨꯟ ꯇꯥꯕ ꯍꯥꯟꯅꯒꯤ ꯀꯩꯅꯣ ꯇꯧꯕ ꯄꯩꯁꯥ ꯂꯨꯄꯥ ꯍꯨꯝꯗ꯭ꯔꯥ ꯂꯩꯕ ꯑꯩꯈꯣꯏꯗ ꯑꯋꯥꯠꯄꯗꯣ ꯂꯨꯄꯥ ꯌꯥꯡꯈꯩꯗꯣ ꯀꯣꯟꯅ ꯄꯤꯔꯛꯑꯒꯦꯅ ꯍꯥꯏꯔꯛꯄ
ꯅꯦꯜ ꯀꯠꯇꯔ
ꯑꯗꯨꯕꯨꯛꯇ ꯑꯩꯅ ꯍꯥꯏꯗꯤ ꯈꯤꯇꯪ ꯊꯧ ꯋꯥ ꯁꯥ ꯀꯩꯅꯣ ꯇꯧꯔꯀꯥꯟꯗ ꯇꯧꯕ ꯌꯥꯏ ꯍꯥꯏꯕꯅꯤꯗ
ꯊꯥꯔꯛꯑꯃꯅꯤ ꯃꯣꯏꯅ ꯄꯩꯁꯥ ꯁꯤꯖꯤꯟꯅ ꯂꯣꯏꯔꯝꯃꯅꯤ
ꯑꯗꯨꯅꯦ ꯑꯩꯈꯣꯏ ꯑꯗꯨꯅꯦ ꯑꯩꯈꯣꯏꯅ ꯈꯜꯂꯤꯁꯦ
ꯃꯣꯏ ꯍꯥꯏꯁꯦ ꯃꯄꯥꯒꯤ ꯂꯩꯌꯦꯡꯕꯗ ꯂꯥꯛ ꯑꯅꯤ ꯀꯌꯥꯅꯣꯝ ꯆꯡꯒ꯭ꯔꯦꯌꯦ ꯉꯁꯥꯏ ꯃꯨꯛ ꯇꯧꯔꯛꯏꯅꯤ
ꯉꯁꯥꯏꯅ ꯑꯃ
ꯎꯝ
ꯉꯁꯥꯏꯅ ꯑꯃ ꯍꯥꯏ ꯍꯧꯖꯤꯛꯅ ꯑꯃ ꯍꯥꯏ ꯉꯥꯡꯅꯤꯡ ꯉꯥꯡꯅꯤꯡꯕꯅꯦ ꯏꯕꯦꯝꯃ ꯃꯣꯏ ꯉꯥꯡꯉꯤꯁꯦ ꯈꯪꯉꯕ꯭ꯔꯥ ꯀꯩ ꯋꯥꯈꯜꯂꯣꯟꯅꯣ ꯈꯪꯗꯦ ꯈꯪꯉꯕ꯭ꯔꯥ
ꯆꯗꯤ ꯑꯃꯨꯛ ꯍꯤꯞꯄ ꯂꯩꯍꯧꯋꯤꯁꯦ
ꯅꯣꯏꯗꯤ ꯅꯨꯡꯉꯥꯏꯌꯦ ꯃꯣꯏꯗꯤ ꯂꯩꯇꯦꯗꯅꯤ ꯀꯩꯅꯣ
ꯏꯗꯨꯠꯇꯤ ꯀꯩꯝ ꯊꯧꯋꯥ ꯁꯥꯄꯣꯟꯇꯦ ꯑꯩ ꯁꯥꯎꯅꯤꯡꯉꯦ ꯁꯥꯎꯅꯤꯡꯉꯝꯅꯤ ꯈꯣꯕ꯭ꯔꯥ ꯋꯥ ꯑꯝꯇ ꯅꯦꯁꯦ ꯑꯗ ꯄꯤꯔꯛꯅꯤ ꯄꯤꯔꯛꯅꯤ ꯃꯆꯤꯟ ꯊꯤꯕ ꯑꯃ ꯌꯥꯎꯋꯦ ꯍꯥꯏꯕ ꯈꯪꯉꯕ꯭ꯔꯥ
ꯅꯠꯆꯦ ꯃꯇꯝ ꯑꯃꯗ ꯊꯥꯎ ꯍꯥꯏ ꯑꯗꯨꯅ ꯃꯥꯥꯏꯒꯤ ꯑꯗꯨ ꯄꯤꯔꯛꯅꯤ ꯍꯥꯏꯗꯨꯗꯅ ꯑꯩꯅ ꯃꯥꯔꯨꯞ
ꯑꯗꯨꯅꯦ ꯁꯦ ꯑꯗꯨꯗ ꯀꯅꯥ ꯊꯥꯖꯗꯣꯏꯅꯣꯌꯣ ꯃꯔꯨꯞ ꯀꯅꯥ ꯄꯤꯅꯤꯡꯗꯣꯏꯅꯣꯌꯣ
ꯀꯅꯥꯅ ꯄꯤꯅꯤꯡꯗꯣꯢꯕ ꯃꯥꯥꯏꯅ
ꯀꯔꯝꯕ ꯀꯣ ꯂꯝꯆꯠ ꯁꯥꯖꯠꯅꯣ ꯈꯪꯗꯦ ꯍꯥꯏꯕꯅꯤꯗ ꯃꯤ ꯃꯄꯣꯠꯇꯣ ꯂꯧꯊꯣꯛ ꯆꯥꯊꯣꯛꯑꯒ ꯇꯧꯕꯅꯦ ꯌꯥꯝꯅ
ꯃꯣꯢ ꯁꯤꯒꯤꯅꯦ ꯀꯩꯅꯣꯗꯣ
ꯍꯥꯎ
ꯂꯥꯡꯒꯤ ꯑꯗꯨꯗ ꯑꯃ ꯂꯩꯕꯗꯣ ꯏꯆꯟ ꯂꯥꯜꯂꯦ ꯍꯥꯏꯕꯀꯥꯟ ꯑꯃꯨꯕ ꯑꯗꯨꯗꯨꯗꯤ ꯀꯩꯅꯣ ꯑꯗꯨꯗꯁꯨ ꯂꯧꯋꯦ ꯍꯥꯏ ꯑꯗꯨꯗ ꯄꯤꯌꯨꯗꯅ ꯅꯣꯏ
ꯑꯣ ꯀꯩꯅꯣꯗꯣ ꯅꯠꯇ꯭ꯔꯣ ꯐꯨꯡꯒꯥꯥꯡꯒꯤꯗꯣ
ꯑ
ꯃꯣꯏ ꯍꯥꯟꯅꯕꯨꯗꯤ ꯂꯥꯛꯑꯝꯕꯅꯦ ꯑꯗꯣ ꯍꯧꯖꯤꯛꯁꯤꯅ ꯑꯃꯨꯛ ꯈꯪꯗꯤꯌꯦ ꯄꯥꯎ ꯐꯥꯎꯅꯗꯤꯌꯦ ꯑꯩꯈꯣꯏ ꯀꯌꯥ
ꯆꯤꯟꯅ ꯍꯥꯏꯌꯣ ꯅꯣꯏꯅ ꯍꯥꯏꯔꯕꯨꯗꯤ ꯑꯗꯨꯝ ꯂꯧ ꯂꯥꯛ
ꯑꯣ ꯑꯗꯨꯕꯨꯗꯤ ꯄꯤꯒꯦꯗꯤ ꯑꯗꯨꯝ ꯀꯩꯁꯨ ꯅꯠꯇꯦꯗ ꯃꯣꯏꯗꯁꯨ ꯃꯣꯏꯅꯀꯣ ꯁꯤꯗ ꯑ ꯀꯩꯅꯣ ꯇꯧꯕꯁꯤꯗ ꯇꯥꯎ ꯇꯥꯎꯑꯩꯅ ꯍꯥꯏꯔꯛ ꯍꯥꯏꯔꯛꯄꯁꯤꯗꯀꯣ ꯇꯥꯕꯤꯕ ꯋꯥꯅꯤꯗ ꯑꯗꯨ ꯄꯩꯁꯥꯗꯣ ꯃꯤꯒꯤꯗꯤ ꯂꯧꯕ ꯅꯨꯃꯤꯠ ꯂꯥꯛꯄ ꯅꯨꯃꯤꯠꯇ ꯑꯗꯨꯝ ꯄꯤꯕꯅꯦꯕ ꯄꯤꯕꯁꯨ
ꯎꯝ
ꯑꯗꯨ ꯃꯣꯏꯒꯤꯗꯤ ꯌꯦꯡꯉꯣ ꯍꯞꯇꯥ ꯑꯃ ꯐꯥꯔꯗ꯭ꯔꯥ
ꯎꯝ
ꯍꯦꯟꯕꯨ ꯍꯦꯜꯂꯛꯑꯕꯅꯦ ꯌꯦꯡꯉꯣ ꯃꯃꯥꯡꯒꯤ ꯊꯥꯡꯖꯗꯣ
ꯎꯝ
ꯑꯗꯨꯗꯅꯦ ꯍꯞꯇꯥ ꯑꯃꯒ ꯅꯨꯃꯤꯠ ꯅꯤꯅꯤ ꯁꯨꯔꯦ ꯉꯁꯤꯒ ꯍꯦꯜꯂꯦ ꯑꯗꯨꯅꯦ ꯍꯥꯏꯆꯦ ꯑꯗꯣ ꯑꯩꯈꯣꯏ ꯉꯥꯏꯕꯤꯕꯅꯦ ꯑꯗꯨꯝ ꯀꯩꯁꯨ ꯍꯥꯏꯕꯤꯗꯦ ꯍꯥꯏꯕ
ꯂꯩꯇꯝꯅꯤꯀꯣ ꯑꯣꯏꯅ ꯂꯩꯇꯕ ꯀꯩꯅꯣ ꯇꯧꯕꯅꯤꯅ ꯃꯣꯏꯁꯨ ꯑꯅ ꯑꯗꯨꯝ ꯈꯟꯗꯣꯛꯑꯀꯥꯟꯗ ꯀꯩꯅꯣ ꯇꯧꯋꯦ
ꯎꯝ
ꯃꯣꯏꯅ ꯑꯃꯨꯛ ꯑꯥ ꯀꯩꯅꯣ ꯇꯧꯔ ꯊꯋꯥ ꯁꯥꯕꯤꯔꯛꯇꯔꯦ ꯑꯩꯈꯣꯏꯗ
ꯎꯝ ꯈꯔ ꯀꯟ ꯊꯧꯗ꯭ꯔꯗꯤ ꯐꯪꯉꯣꯏ ꯏꯕꯦꯝꯃ
ꯇꯧꯔꯕꯅꯤ ꯍꯥꯥꯟꯅꯗꯩꯁꯨ ꯑꯗꯨꯝ ꯈꯪꯕ꯭ꯔꯥ ꯈꯔ ꯄꯩꯁꯥ ꯈꯔ ꯌꯥꯝꯃꯗꯤꯀꯣ ꯀꯨꯏꯅ ꯑꯗꯨꯝ ꯆꯪꯉꯦꯗꯨ ꯇꯥꯔꯦ ꯑꯈꯣꯏ ꯑꯩꯈꯣꯏꯒꯤꯗꯤ ꯄꯩꯁꯥ ꯌꯥꯝꯕꯩꯅꯦꯕ ꯀꯨꯏꯅ ꯆꯪꯉꯤꯁꯦ ꯀꯩꯝ ꯅꯠꯇꯦꯕ
ꯑ
ꯃꯣꯏ ꯍꯥꯟꯅ ꯑꯗꯨꯅꯦ ꯃꯣꯏ ꯍꯥꯟ ꯂꯧꯁꯤꯜꯂꯀꯥꯟ ꯁꯤꯟꯅꯔꯧ ꯁꯤꯖꯤꯟꯅꯔꯕ ꯈꯪꯄꯣꯟꯇꯦ ꯃꯣꯏ ꯊꯣꯡꯑꯣ